ꯇꯥꯕ꯭ꯔꯣ ꯇꯥꯄ꯭ꯔꯣ ꯑ ꯑꯧ ꯇꯥꯏꯌꯦ ꯆꯥꯛ ꯆꯥꯔꯕꯣ
ꯑꯧ ꯍꯧꯖꯤꯛ ꯊꯦꯡ ꯊꯦꯡꯉ ꯐꯥꯎ ꯆꯥꯛ ꯆꯥꯗꯕ ꯃꯤ ꯀꯅꯥ ꯂꯩꯔꯤꯒꯦ
ꯑꯩꯗꯤ ꯆꯥꯛ ꯆꯥꯗ꯭ꯔꯤꯌꯦ
ꯑꯣ ꯅꯪꯁꯨ ꯃꯤ ꯑꯣꯏꯕꯤꯅꯣ ꯉꯜꯂꯤꯌꯦ
ꯑꯥ ꯉꯜꯂꯤꯑꯦ
ꯃꯤ ꯅꯠꯇꯦꯅꯦ ꯅꯪꯁꯨ
ꯑ ꯃꯤ ꯅꯠꯇ꯭ꯔꯕ꯭ꯔꯥ ꯈꯪꯗꯦ ꯆꯥꯛ ꯆꯥꯗ꯭ꯔꯤꯌꯦ ꯀꯩ ꯃꯊꯦꯜ ꯆꯥꯔꯒꯦ
ꯑꯩꯕꯨ ꯔꯣ
ꯍꯣꯏ
ꯑꯩꯗꯣ ꯍꯧꯗꯣꯡ ꯊꯣꯡꯕ ꯆꯥꯏ ꯅꯣꯏꯗꯤ ꯀꯩ ꯃꯊꯦꯜꯖ ꯍꯧꯖ ꯍꯧꯕꯤꯔꯒꯦ ꯍꯂꯣ ꯇꯥꯕꯔꯣ ꯇꯥꯕꯣ ꯆꯦꯛꯀꯤꯡ